ꯍꯣꯏ ꯇꯥꯔꯦ ꯇꯥꯕ꯭ꯔꯣ
ꯇꯥꯏꯌꯦ ꯇꯥꯏ
ꯑꯣ ꯀꯩꯗꯧꯔꯤꯅꯣ
ꯀꯩꯝ ꯇꯧꯗꯦꯗ
ꯎꯝ
ꯀꯩꯗꯧꯏꯅꯣ
ꯑꯩ ꯐꯝꯃꯤꯌꯦ ꯃꯄꯥꯟꯗ ꯁꯥꯕꯒꯤ
ꯃꯅꯤꯄꯨꯔꯗ ꯂꯩꯇ꯭ꯔꯣ ꯍꯥꯏꯖꯦ
ꯃꯅꯤꯄꯨꯔꯗ ꯂꯩꯗ ꯃꯄꯥꯟ ꯔꯨꯝ ꯃꯄꯥꯟꯗ ꯐꯝꯃꯤ ꯍꯥꯏꯕꯅꯤꯗ
ꯑꯣ
ꯑꯦ ꯃꯅꯤꯄꯨꯔ ꯃꯅꯤꯄꯨꯔꯁꯦ ꯁꯥꯗꯦ ꯍꯥꯏꯕ꯭ꯔꯣ
ꯁꯥꯗꯤꯌꯦ ꯃꯅꯤꯄꯨꯔ ꯁꯥꯕ꯭ꯔꯣ
ꯁꯥꯏꯌꯦꯅ ꯑꯩ ꯂꯩꯐꯝꯗ ꯁꯥꯏ
ꯁꯥꯗꯦ ꯃꯅꯤꯄꯨꯔꯗꯤ ꯃꯅꯤꯄꯨꯔꯕꯨ ꯁꯥꯔꯗꯤ ꯂꯣꯏꯔꯦ
ꯑꯉꯥꯡ ꯃꯈꯣꯟ ꯇꯥꯏꯗ
ꯍꯣꯏ ꯑꯉꯥꯡꯖꯨ ꯐꯣꯟ ꯌꯦꯡꯉ ꯂꯩꯔꯤꯕ
ꯑꯣ
ꯐꯣꯟ ꯑꯃ ꯄꯤꯁꯜꯂ ꯊꯝꯃꯦꯕ ꯗꯤꯁꯇ꯭ꯔꯕ ꯇꯧꯔꯛꯇꯅꯕꯅꯤꯅ
ꯑꯣ ꯑꯉꯥꯡ ꯂꯩꯔꯦ
ꯅꯠꯇꯦ ꯏꯌꯥꯝꯕꯩ ꯃꯆꯥꯅꯦ
ꯎꯝ ꯑꯗꯨꯝ ꯈꯪꯗꯕꯒꯤ ꯍꯪꯕꯅꯤꯗ
ꯑꯣ
ꯁꯥꯎꯕꯗꯤ ꯌꯥꯗꯦꯍꯦ
ꯁꯥꯎꯔꯦ ꯍꯧꯖꯤꯛꯀꯤ ꯋꯥꯍꯩꯗꯨꯗꯤ
ꯁꯨꯝ ꯅꯣꯛꯁꯤꯅ ꯇꯧꯕꯅꯤꯗ
ꯌꯥꯝ ꯊꯤꯅ ꯁꯥꯎꯔꯦꯀꯣ ꯑꯗꯨꯗꯤ
ꯁꯥꯎꯅꯤꯡꯔꯁꯨ ꯁꯥꯎꯕ ꯌꯥꯗꯦ
ꯀꯩꯅꯣꯝ ꯏꯁꯣꯏ ꯁꯣꯏꯔꯦꯕ
ꯅꯪꯒꯤ ꯅꯪꯒꯤ ꯑ ꯑꯉꯥꯡ ꯃꯆꯥ ꯐꯣꯟ ꯄꯥꯏꯍꯜꯂꯒ ꯀꯩꯅꯣ ꯇꯧꯔꯦ ꯍꯥꯏꯕꯗꯨꯗ ꯑꯗꯨꯝ
ꯐꯣꯟ ꯑꯩꯈꯣꯏꯅꯤ ꯐꯣꯟ ꯌꯦꯡꯃꯤꯟꯅꯔꯝꯕ ꯑꯗꯨꯗ ꯀꯩꯅꯣ ꯇꯧꯕ ꯅꯪ ꯐꯣꯟ ꯇꯧꯔꯛꯄꯒꯤ ꯍꯥꯏꯗꯨꯗ ꯑꯩꯅ ꯇꯧꯒꯦꯅ ꯇꯧꯕ ꯑꯗꯨ ꯃꯥ ꯌꯥꯗ꯭ꯔꯕ ꯐꯣꯟ ꯌꯦꯡꯒꯦꯅ
ꯑꯣ
ꯑꯗꯨꯒꯤ
ꯌꯨꯝꯗ ꯂꯩꯕ꯭ꯔꯣ
ꯂꯩ
ꯎ ꯑꯗꯨꯗꯤ ꯆꯥꯛ ꯌꯦꯟꯁꯥꯡ ꯊꯣꯡꯕ ꯍꯧꯕ ꯌꯥꯔꯦꯍꯦ
ꯌꯥꯗ꯭ꯔꯤ ꯑꯩꯈꯣꯏꯗꯤ ꯉꯜꯂꯤ
ꯑꯦ ꯍꯧꯖꯤꯛ ꯏ ꯉꯜꯂꯗꯤ ꯍꯧꯖꯤꯛ ꯊꯣꯡꯕ ꯍꯧꯔꯗꯤ ꯀꯔꯝ ꯀꯥꯟꯗ ꯆꯥꯗꯣꯏꯕꯣ
ꯃꯝꯗ꯭ꯔꯤꯐꯥꯎ ꯊꯣꯡꯕ ꯌꯥꯗꯦ ꯑꯩꯈꯣꯏꯗꯤ
ꯢꯁ ꯆꯥꯕꯗꯤ ꯆꯥꯕꯗꯤ ꯃꯝꯃ ꯀꯥꯟꯗ ꯆꯥꯕ ꯌꯥꯏ ꯑꯗꯣ ꯊꯣꯡꯕꯨꯗꯤ ꯍꯧꯖꯤꯛ ꯍꯥꯎꯧꯕ ꯌꯥꯔꯦꯍꯦ
ꯀꯩꯅꯣ ꯇꯧꯋꯦꯕ ꯏꯪꯉꯦꯕ ꯏꯪꯕꯅꯤꯅꯅꯦ
ꯑꯥ
ꯏꯪꯉꯗꯤ ꯍꯥꯎꯇꯦꯕ ꯑꯗꯨꯅ ꯁꯥꯅ ꯆꯥꯅ ꯐꯩꯕ
ꯍꯣꯏ ꯍꯣ ꯑꯗꯨꯁꯨ ꯆꯨꯝꯃꯤꯅꯦ
ꯆꯨꯝꯕꯅꯦ
ꯌꯥꯔꯤꯕꯃꯈꯩꯗꯤ ꯅꯨꯡꯗꯥꯡꯗ ꯆꯥꯛ ꯉꯟꯅ ꯆꯥꯕꯅꯗꯤ ꯐꯥꯕꯅꯤꯍꯦ ꯍꯛꯆꯥꯡꯒꯤꯗꯤ ꯊꯦꯡꯅ ꯆꯥꯕꯗꯨ ꯊꯦꯡꯅ ꯆꯥꯕꯗꯨ ꯅꯨꯡꯗꯥꯡꯗ ꯊꯦꯡꯅ ꯆꯥꯒꯅꯨ ꯍꯥꯏꯕꯅꯤ
ꯆꯥꯕ ꯂꯣꯏꯕꯒ ꯉꯥꯛꯇꯪ ꯂꯩꯌꯦꯕꯒ ꯑꯃꯨꯛ ꯇꯨꯝꯁꯤꯜꯂꯦꯗꯅ
ꯎꯝ